ꯍꯆꯥ ꯇꯥꯕ꯭ꯔꯣ ꯇꯥꯕ꯭ꯔꯣ ꯅꯦꯠꯋꯥꯛ ꯅꯨꯉꯥꯏꯇꯦ ꯂꯣꯏꯁꯜꯂꯣ ꯂꯣꯏꯁꯜꯂꯣ ꯑꯝꯇ ꯍꯧꯅ ꯄꯥꯔꯝꯃꯣ ꯑꯗꯨꯒ ꯁꯨꯇꯤ ꯇꯥꯏꯌꯦ ꯅꯦꯠꯋꯥꯛ ꯅꯨꯉꯥꯏꯇꯦꯕꯣ ꯇꯥꯕ꯭ꯔꯣ ꯑꯗꯨꯝ ꯄꯥꯏꯌꯨꯅꯦ ꯅꯦꯠꯋꯥꯛ ꯅꯨꯡꯉꯥꯏꯇꯦ ꯚ-ꯍ ꯂ‌ꯣꯏꯅ ꯍꯩ ꯏꯊꯣꯏꯁꯤꯗꯤ ꯕꯥ ꯍꯥꯎꯋꯦ ꯃꯊꯪꯗꯥ ꯒꯨꯠ ꯒꯨꯠ ꯕꯨꯠ ꯕꯨꯠ ꯑꯗ ꯑꯝꯔꯨꯠ ꯁꯥꯃꯟ ꯌꯥꯍꯥ ꯌꯥꯍꯥ ꯈꯨꯨꯠ ꯈꯨ ꯈꯨꯨꯗ ꯁꯖꯣꯁ ꯁꯝꯖꯣ ꯇꯥꯏꯌꯦ ꯏꯁ ꯑ ꯍ ꯍ ꯍ ꯒ-ꯔ ꯒꯔ ꯀꯥꯎ ꯋꯥꯏ ꯀꯦ-ꯕꯣ
ꯑꯉꯥꯡ ꯂꯥꯏꯔꯤꯛ ꯇꯥꯛꯏ
ꯆꯥꯎ ꯑꯥ ꯁꯖꯥꯎꯑꯣ ꯇꯥꯛꯏꯅꯦ
ꯑꯣ ꯁꯤꯗ
ꯔꯤꯗꯤꯡ ꯊꯥꯖꯜꯂꯣ ꯔꯤꯗꯤꯡ ꯊꯥꯖꯜꯂꯣ
ꯑꯣ-ꯉ
ꯔꯗꯤꯡꯁꯨ ꯊꯥꯗꯣꯏ
ꯀꯔꯥꯏꯗꯩ ꯀꯣꯆꯤꯡ
ꯌꯥꯗꯔꯦ
ꯍꯤꯡ ꯇꯧꯋꯤ ꯂꯥꯎ
ꯆꯥꯗ꯭ꯔꯤꯕꯣ ꯑꯉꯥꯡ ꯑꯍꯨꯝ ꯇꯧꯔꯤꯅꯦ
ꯅꯦꯠꯋꯥꯛꯁꯨ ꯅꯨꯉꯥꯏ ꯍꯥꯡ
ꯅꯪ ꯅꯦꯠꯋꯥꯛ ꯅꯨꯉꯥꯏꯇꯦ ꯅꯪ ꯀꯥꯏꯗ ꯂꯩꯔꯤꯅꯣ
ꯅꯦꯠꯋꯥꯛ ꯁꯦ ꯈꯤꯇꯪ ꯑꯩꯒꯤ ꯃꯅꯤꯡ ꯑꯩꯈꯣꯏ ꯃꯅꯤꯡ ꯌꯨꯝ ꯐꯖꯕ ꯑꯃ ꯂꯩ ꯗꯅ ꯑꯗꯨꯗ ꯂꯩꯔꯤꯅꯤ ꯑꯩꯈꯣꯏꯒꯤ ꯌꯨꯝ ꯐꯖꯕ ꯅꯣꯏꯅꯒ ꯍꯦꯛ-ꯍꯦꯛ ꯂꯥꯛꯑꯝꯕꯗꯨ ꯍꯦ
ꯑꯣ ꯆꯥꯛ ꯊꯣꯡꯏ ꯑꯣꯏꯔꯝꯒꯅꯤ ꯍꯣꯏ ꯑꯣꯛꯆꯥꯡ ꯊꯣꯡꯐꯝꯗꯣ
ꯍ ꯑꯥ ꯍ ꯍ
ꯑꯩꯈꯣꯏ ꯑꯕꯨꯡꯉꯣꯁꯦ ꯀꯩꯗꯧꯉꯩ ꯊꯥꯒꯠꯁꯦ ꯍꯥꯏꯅꯣ
ꯑꯩꯈꯣꯏ ꯑꯕꯨꯡꯉꯣꯔꯣ ꯑꯁ ꯑꯩꯈꯣꯏ ꯄꯨꯡ ꯍꯌꯦꯡ ꯍꯥꯡꯆꯤꯠ ꯆꯠꯅꯦꯗꯥꯏꯅꯦ ꯃꯥꯕꯣ
ꯃꯟꯗꯦ ꯇ꯭ꯌꯨꯁꯗꯦ ꯋꯥꯏꯅꯦꯁꯗꯦꯗ ꯍꯌꯦꯡ ꯃꯥ ꯆꯠꯄꯗ ꯀꯔꯤ ꯐꯣꯟ ꯇꯧꯔꯣ ꯑꯗꯨꯒ ꯑꯪ ꯁꯤꯂꯤꯟꯗꯔꯗꯨ ꯄꯨꯍꯟꯒꯔꯣ
ꯍꯣꯏꯌꯦ ꯁꯤꯂꯤꯟꯗꯔꯗꯨ ꯄꯨꯍꯟꯒ꯭ꯔꯗꯝꯃꯤ
ꯍꯣꯏ ꯆꯠꯁꯦ ꯍꯥꯏꯕꯁꯦ ꯅꯣꯏ- ꯗꯦꯕ ꯌꯥꯗꯦ
ꯅꯠꯇꯦꯍꯦ ꯑꯁ ꯀꯔꯤꯝ ꯈꯜꯂꯨꯅꯣ ꯑꯗꯨꯒꯤꯕꯨ ꯃꯥꯏ
ꯃꯇꯝ ꯃꯥꯡꯉꯤꯀꯥꯟꯗ ꯃꯥꯡꯉꯨꯕ ꯌꯥꯏꯗꯅ
ꯅꯠꯇꯦ ꯍꯌꯦꯡꯁꯦ ꯅꯨꯡꯗꯤꯟ ꯉꯥꯍꯥꯛ ꯆꯠꯂꯨꯔꯁꯨ ꯌꯥꯅꯤ ꯀꯩꯅꯣ ꯃꯥ ꯃꯅꯤꯡꯗ ꯃꯥꯅ ꯒ꯭ꯌꯥꯁ ꯃꯃꯥꯡꯗ ꯒ꯭ꯌꯥꯁ ꯄꯨꯖꯔꯖꯅꯤ ꯃꯅꯤꯡꯗ ꯃꯣꯝꯄꯥꯛꯇꯣ ꯀꯩ ꯐꯤꯔꯥ ꯐꯤ ꯑꯃ ꯌꯣꯝꯖꯜꯂꯒ ꯈꯨꯗꯩ ꯈꯨꯗꯩ ꯌꯣꯝꯖꯟꯗ꯭ꯔꯒꯖꯨ ꯑꯗꯨꯝ ꯌꯥꯅꯤꯗ
ꯃꯤ ꯃꯃꯥꯡꯗ ꯐꯖꯗꯦꯗꯅ
ꯃꯃꯥꯡꯗ ꯑꯩꯅ ꯑꯦꯝ ꯌꯨ ꯆꯠꯈꯤꯀꯥꯟꯗꯖꯨ ꯍꯣꯁꯇꯦꯜ ꯆꯠꯈꯤꯀꯥꯟꯗꯖꯨ ꯀꯩ ꯇꯧꯒ꯭ꯔꯤꯗꯨꯗꯤ ꯃꯅꯤꯡꯗ ꯍꯥꯞꯄ ꯄꯨꯔ ꯆꯠ-
ꯑꯩꯈꯣꯏ ꯒꯥꯔꯤ ꯑꯅꯤ ꯆꯪꯉꯅꯤ
ꯆꯪꯉꯖꯅꯨ ꯀꯩꯁꯨ ꯀꯥꯏꯗꯤꯌꯦ ꯑꯗꯨꯕꯨꯗꯤ
ꯍꯌꯦꯡ ꯁꯨꯃꯥꯏꯅ ꯇꯧꯔꯣ ꯃꯥꯒꯤꯅꯦ ꯖꯥꯔ ꯒꯅꯦ ꯃꯣꯝꯄꯥꯛꯀ ꯄꯨꯍꯟ- ꯄꯨꯟꯒꯔꯣ
ꯖꯥꯔ ꯒꯥ
ꯎꯝ ꯖꯥꯔ ꯄꯨꯅꯤ ꯍꯥꯏꯗꯨꯗꯤ
ꯖꯥꯔ ꯄꯨꯔꯣꯏꯍꯦ ꯖꯥꯔ ꯄꯨꯗꯁꯨ ꯃꯣꯏ ꯑꯥꯗ ꯏꯁꯤꯡ ꯄꯤ- ꯃꯣꯏ ꯏꯁꯤꯡ ꯄꯤꯅꯤꯌꯦ ꯑꯥꯗꯥ ꯏꯁꯤꯡꯅꯦ ꯏꯁꯤꯡ ꯃꯣꯏ ꯑꯥꯗ- ꯏꯁꯤꯡ ꯄꯤꯅꯦ ꯍꯥꯏꯕꯅꯦꯕ
ꯗꯨꯌꯥꯔ
ꯎꯝ ꯑꯗꯣ ꯏꯁꯤꯡ ꯅꯨꯡꯁꯤꯡ ꯑꯥꯗ ꯄꯤꯗꯣꯏꯅꯦ ꯍꯌꯦꯡ ꯋꯥꯠꯂꯛ- ꯆꯠ ꯀꯥꯟꯗ ꯑꯗꯨꯝ ꯗꯨꯝ ꯖꯥꯔꯗꯣ ꯄꯨꯈꯠ ꯌꯥꯏꯗꯅ ꯍꯧꯖꯤꯛ ꯍꯧꯖꯤꯛ ꯆꯠꯇꯕ ꯆꯠꯇꯣꯏꯒꯤ ꯔꯦꯗꯤ ꯂꯩꯔꯕ ꯄꯣꯠꯅꯤꯅ ꯑꯩꯈꯣꯏꯒꯤ ꯃꯥꯒꯤ ꯄꯨꯒꯗꯕ ꯃꯣꯝꯄꯥꯛ ꯑꯗꯒꯤ ꯇꯔꯪ ꯒ꯭ꯌꯥꯁ ꯒ꯭ꯌꯥꯁꯇꯨꯗꯤ ꯒ꯭ꯌꯥꯁ ꯑꯗꯨꯝ ꯃꯔꯛꯇ ꯄꯨꯕ ꯌꯥꯔꯅꯦꯕ ꯒ꯭ꯌꯥꯁꯇꯨ ꯃꯔꯛꯇ ꯍꯥꯞꯄꯒ ꯃꯌꯥꯏꯗꯕꯨꯗꯤ ꯆꯟꯗꯕꯅꯦ ꯒꯥꯔꯤ ꯇꯤꯕ ꯑꯗꯨꯗ ꯃꯍꯩ
ꯒꯥꯔꯤꯅꯤ ꯆꯠꯇꯗꯤ ꯌꯥꯔꯔꯣꯏꯌꯦ ꯑꯗꯨꯗꯤ
ꯍꯣꯏꯕꯥ ꯆꯠꯇ- ꯒꯥꯔꯤ ꯑꯅꯤꯗꯨꯒꯤ- ꯆꯠꯂꯁꯨ ꯌꯥꯅꯤꯗꯅ ꯑꯗꯣ ꯍꯧꯖꯤꯛ ꯑꯩꯈꯣꯏꯅ ꯍꯥꯏꯅꯔꯤꯁꯤꯅ ꯃꯥꯒꯤ ꯄꯨꯒꯗꯕꯗ ꯒ꯭ꯌꯥꯁ ꯁꯤꯂꯤꯟꯗꯔꯗꯨꯒꯅꯦ ꯃꯣꯝꯄꯥꯛ ꯑꯃꯗꯨꯒ ꯄꯨꯍꯟꯈ꯭ꯔꯁꯦꯕ ꯍꯌꯦꯡꯁꯦ ꯑꯗꯨ ꯑꯣꯏꯇꯥꯔꯒꯗꯤ ꯈꯤꯇꯪ ꯀꯣꯝꯃꯅꯤꯗꯅ ꯀꯣ ꯂꯤꯛꯀ ꯀꯩ ꯄꯨꯕꯗꯨꯗꯤ ꯑ ꯃꯔꯛꯇ ꯀꯩꯅꯣꯝꯃ ꯍꯥꯞꯄꯒ ꯑꯗꯨꯝ ꯒꯥꯔꯤ ꯑꯃꯗ ꯄꯨꯈꯠꯂꯁꯨ ꯌꯥꯅꯤꯗꯅ ꯃꯣꯏꯒꯤ ꯑꯁ ꯃꯣꯏꯒꯤ ꯀꯔꯤꯗꯁꯨ ꯄꯨꯔꯁꯨ ꯒꯥꯔꯤ ꯐꯥꯔꯝ ꯑꯁꯤ ꯆꯠꯄ ꯀꯥꯟꯗꯁꯨ ꯃꯔꯛ ꯑꯗ ꯍꯥꯞꯄ ꯑꯥ ꯑꯥ ꯑꯗꯨꯗꯁꯨ ꯍꯥꯞꯀꯦ ꯍꯥꯏꯔꯗꯤ ꯌꯥꯅꯤꯗꯅ ꯑꯗꯨꯅꯤꯗ ꯑꯗꯨ ꯑꯣꯏꯗꯤ ꯆꯞ ꯆꯥꯔꯅꯦꯕ ꯑꯗꯨꯣ ꯁꯦꯡ ꯀ ꯀꯩ ꯈꯞꯄꯕ ꯃꯥꯒꯦ
ꯁꯤꯕꯣꯔꯥꯗ ꯌꯥꯎꯔ ꯂꯩꯗꯨꯅꯦ ꯏꯕ ꯉ ꯀꯥꯎꯈ꯭ꯔꯕꯦꯟ
ꯑꯣ ꯏꯟꯖꯥꯡ ꯅꯥꯄꯤ ꯄꯨꯒꯗꯕ ꯃꯥꯒꯤ ꯗꯨꯀꯥꯟꯗꯒꯤ ꯊꯣꯛꯑꯒ ꯀꯔꯤ ꯈꯔ ꯂꯧꯔꯗꯤ
ꯖꯤꯕꯤꯆꯥꯅ ꯅꯍꯥꯟ ꯂꯩꯔꯛꯏꯗꯨꯗꯤ
ꯂꯩꯔꯈ꯭ꯔꯔꯕ ꯍꯥꯏꯖꯦ
ꯕꯇꯟ ꯑꯣ ꯀꯟꯇꯅꯔꯗꯨꯅ ꯂꯩꯔꯛ ꯑꯝꯃꯁꯨ ꯐꯥꯅꯤ ꯏꯁꯅꯥ ꯂꯩꯖꯕ
ꯎꯝ ꯑꯗꯨꯅꯦ ꯑ ꯍꯌꯦꯡ ꯑꯥꯗ ꯂꯩꯔꯤꯗꯣ ꯑꯗꯨꯝ ꯅꯣꯡ ꯅꯤꯅꯤ ꯂꯩꯔꯑꯒ ꯑꯋꯥꯠꯄ ꯂꯩꯔꯒꯁꯨ ꯑꯗꯨꯝ ꯊꯤꯟꯒꯠꯂꯨ ꯌꯥꯏꯗꯅ
ꯌꯥꯅꯤ ꯏꯗꯤ ꯒꯥꯔꯤ ꯂꯩꯔ ꯑꯗꯨꯝ ꯑꯁꯃꯒꯤ ꯌꯦ ꯑꯣꯕꯤ ꯁꯤ ꯍꯌꯦꯡꯅꯦ ꯄꯣꯠꯆꯣꯏꯁꯤꯇꯣ ꯑꯗꯖꯃꯤꯅꯎꯊꯣ ꯆꯦꯟꯖ ꯇꯧꯕ ꯐꯣꯟ ꯅꯝꯕꯔ ꯆ ꯆꯥꯝꯃꯉꯥꯒꯤ ꯑꯥꯏ ꯑꯥꯏ ꯕꯤ ꯄꯤ ꯑꯦꯍ
ꯍꯦꯔꯣ ꯕꯦꯂꯥꯟꯁ ꯇꯥ ꯍꯥꯡꯕꯌꯥꯅꯤ ꯀꯩꯅꯣ ꯈꯨꯗꯛꯇ ꯑꯗꯨꯝ ꯌꯥꯔꯛꯇꯣꯏ ꯄꯣꯠꯇꯨꯕꯣ ꯃꯁꯥ ꯆꯥꯎꯔ ꯑꯥ
ꯎꯝ ꯜ ꯕꯤꯁꯀꯤꯦꯠ ꯑꯝꯇ ꯅꯨꯡꯉꯥꯏꯒꯅꯤ
ꯍꯣꯏꯅꯦ ꯑꯗꯨꯕꯨꯗꯤ ꯒꯣꯍꯥꯇꯤꯗ ꯂꯩꯍꯧꯔꯤꯕ ꯃꯌꯥꯝꯗꯣ
ꯃꯤ ꯅꯝꯕꯔ ꯁꯤꯜꯂꯨꯁꯦ ꯅꯪ ꯆꯠꯃꯤꯟꯅꯔꯒꯥ
ꯅꯝꯕꯔ ꯁꯤꯟꯚ ꯍꯥꯏꯁꯦ ꯀꯩ ꯀꯩꯅꯣ ꯁꯤꯟꯗꯣꯏꯁꯦ
ꯐꯣꯟ ꯅꯝꯕꯔ ꯐꯣꯟ ꯅꯝꯕꯔ ꯃꯥꯒꯤ ꯐꯣꯟ ꯅꯝꯕꯔꯗ ꯅꯠꯇꯦ ꯃꯥꯒꯤ ꯅꯝꯕꯔ ꯗꯨꯗꯩꯩ ꯑꯣꯏꯅ ꯍꯥꯞꯄꯝꯗꯣꯏꯕ ꯃꯥꯒꯤ ꯑꯦꯀꯥꯎꯟꯗꯩ ꯁꯤꯕꯨ ꯑꯣꯏꯗꯤꯅꯦ ꯑꯗꯨꯝ ꯑꯣꯏꯍꯜ ꯂꯝꯗꯦꯕꯥ
ꯑꯣ ꯑꯗꯨꯗꯤ ꯃꯥꯒꯤ ꯑꯦꯇꯤꯑꯦꯝ ꯀꯪꯒꯔꯦ ꯂꯣꯏ ꯄꯤꯔꯛꯇꯣꯏꯔꯣ
ꯕꯤ ꯑꯦꯝ ꯑꯥꯔ ꯑꯏꯖꯤꯌꯥꯏ ꯑꯩꯈꯣꯏ ꯀꯥꯔꯠ ꯂꯩꯗꯨꯗꯤ
ꯀ ꯑꯗꯨ ꯀꯥꯗ ꯆꯤꯡꯕ ꯌꯥꯕ꯭ꯔꯣ ꯍꯥꯏꯁꯦ
ꯆꯤꯡꯕ ꯅꯠꯇꯤꯌꯦ
ꯄꯩꯁꯥ ꯄꯩꯁꯥ ꯁꯠꯇꯣꯛꯄ ꯈꯣꯠꯇꯣꯛꯄ ꯌꯥꯕ꯭ꯔꯥ ꯁꯤꯅꯤꯗ
ꯌꯥꯗꯦ ꯑꯗꯨꯕꯨꯗꯤ ꯑꯗꯨꯗꯒꯤ ꯄꯨꯔꯒꯅꯦ ꯄꯣꯁ ꯑꯣꯐꯤꯁ ꯇꯥ ꯀꯩꯗꯗꯤ ꯌꯥꯗꯦꯕ ꯈꯣꯏꯒꯤ ꯑꯦꯇꯤꯑꯦꯝ ꯗꯗꯤ ꯌꯥ ꯗꯤꯚ ꯃꯥꯒꯤ ꯃꯣꯏ ꯑꯣꯐꯤꯁꯇ ꯄꯨꯔꯒ ꯆꯠꯀꯗ ꯑꯣꯏꯕꯥ ꯐꯠꯇꯔꯤꯕ ꯅꯣꯏ ꯅꯪꯒꯔꯤꯒꯤ ꯍꯥꯎ ꯆꯥꯛꯕꯨ ꯆꯔꯒꯦ ꯄꯥꯎꯒꯥ
ꯅꯪꯒꯤ ꯂꯨꯄꯥ ꯂꯤꯁꯤꯡ ꯑꯃ ꯀꯥꯔꯝꯗꯨꯕ
ꯎꯝ
ꯑꯗꯨꯗꯤ ꯍꯣꯏ ꯃꯥꯒꯤꯗꯣ ꯍꯌꯦꯡ ꯈꯔ ꯈꯔ ꯈꯔ ꯑꯗꯨꯝ ꯑꯩ ꯑꯗꯨꯝ ꯆꯠꯂꯨꯔꯁꯨ ꯌꯥꯅꯤꯗ ꯒꯥꯔꯤ ꯑꯅꯤ ꯊꯧꯒꯠꯂꯒ ꯍꯌꯦꯡ ꯑꯗꯨꯒ ꯃꯥꯅ ꯑꯃꯨꯛ ꯆꯠꯅꯤ ꯍꯥꯏꯕ ꯅꯨꯃꯤꯠꯇꯣ ꯑꯗꯨꯗ ꯑꯃꯨꯛ ꯒꯥꯔꯤ ꯑꯃ ꯊꯧꯒꯠꯂꯨꯔ ꯂꯣꯏꯔꯦ ꯎꯝ
ꯍꯣꯏ
ꯏꯌꯥꯏ ꯂꯥꯏꯕ ꯄꯣꯠꯅꯤ ꯑꯥꯗꯩ ꯃꯊꯛ ꯊꯣꯡꯕꯗꯩ ꯍꯥꯏꯔꯛꯏꯗꯣ ꯑꯗꯨꯝ ꯇꯥꯥꯁꯤꯜꯂꯨ ꯋꯥ ꯂꯧꯁꯟꯕ ꯍꯩꯔꯒꯗꯤ ꯀꯩꯁꯨ ꯅꯠꯇꯦꯗ
ꯃꯥꯅꯤ ꯃꯥꯅꯤ ꯅꯪꯅꯦ ꯆꯠꯀꯅꯤ ꯍꯥꯏꯕꯗꯣ ꯆꯠꯂꯔꯣꯏꯗ꯭ꯔꯣ
ꯍꯥꯥ
ꯅꯪ ꯆꯠꯀꯅꯤ ꯍꯥꯏꯕꯗꯨꯅ ꯆꯔꯣꯏꯗ꯭ꯔꯣ
ꯆꯠꯂꯨꯔꯣꯍꯦ ꯑꯩ ꯆꯠꯇ ꯌꯥꯗ꯭ꯔꯦ ꯀꯩ ꯇꯧꯔꯅꯤ ꯈꯪꯉꯦ ꯑꯩ ꯑ ꯑꯍꯟ ꯑꯣꯏꯁꯤꯜꯂꯑꯕꯅꯤꯅ ꯃꯥꯁꯨ ꯋꯥ ꯉꯥꯡꯉꯤꯅꯦꯍꯦ ꯑꯩ ꯆꯨꯝꯐꯥ ꯄꯨꯔꯛꯑꯦ ꯋꯥ ꯉꯥꯡꯕ ꯆꯥꯛ ꯍꯥꯏꯒꯠꯄꯗꯣ ꯌꯥꯔꯣꯏꯃꯦ ꯀꯃꯥꯏ ꯍꯥꯏꯒꯠꯂꯨꯗꯣꯏ ꯅꯣꯃꯤ ꯑꯩ ꯑꯩ ꯌꯨꯝꯗ ꯂꯩꯇꯕꯗ ꯀꯅꯥꯅꯣ ꯂꯣꯏ ꯍꯣꯔꯅꯦꯕ ꯑꯩ ꯈꯪꯉꯦꯕ
ꯌꯥꯅꯤꯌꯦ ꯉꯝꯅ ꯉꯝꯅꯕ ꯍꯣꯠꯅꯔꯒ ꯂꯣꯏꯅꯔꯦ
ꯈꯪ ꯌꯥꯅꯤ ꯌꯥꯅꯤ ꯑꯩ
ꯀꯔꯤꯅꯣꯝꯃꯤ ꯑꯗꯨꯒꯤꯅꯦ ꯆꯨꯝ ꯑꯗꯨꯗꯥꯏꯅ ꯂꯩꯔꯒꯦ ꯍꯥꯏꯔꯦ ꯀꯩꯗꯧꯔꯦ
ꯎꯝ
ꯌꯥꯒꯗ꯭ꯔ
ꯈꯪꯗꯦ ꯈꯪꯗꯦ ꯃꯥꯒꯤꯗꫭ ꯃꯥꯒꯤ ꯍꯤꯗꯥꯛ ꯍꯥꯟꯅ ꯊꯥꯒꯠꯈ꯭ꯔꯒ ꯀꯣꯟꯅ ꯃꯥꯏꯗꯣ ꯍꯥꯟꯅ ꯊꯥꯡꯒꯠꯄ ꯂꯣꯏꯈ꯭ꯔꯒꯅꯦ ꯀꯣꯟꯅ ꯑꯩ ꯑꯩꯒꯤꯗꫭ ꯑꯃꯨꯛ ꯇꯧꯔꯖꯨ ꯌꯥꯏ
ꯍꯣꯏ ꯍꯣꯏ
ꯁꯤꯗꯅꯤ ꯃꯗꯨꯗꯤ ꯈꯥꯟꯗꯦ ꯍꯌꯦꯡ ꯃꯥꯒꯤꯗ ꯊꯥꯒꯠꯂꯒꯦ
ꯌꯥ ꯁꯦꯝꯕ ꯂꫭꯏꯔꯕ
ꯂꯣꯏꯗ꯭ꯔꯦ ꯍꯌꯦꯡ ꯍꯪꯆꯤꯠ ꯇꯧꯔ ꯂꯣꯏꯔꯅꯤ ꯍꯌꯦꯡ ꯍꯪꯆꯤꯠ ꯐꯣꯟ ꯇꯧꯔꯛꯀꯦꯅ ꯍꯥꯏꯕꯅꯦ ꯑꯗꯨ ꯇꯧꯔ ꯂꯣꯏꯔꯅꯤ ꯑꯗꯨ ꯀꯝꯄ꯭ꯂꯤꯠ ꯀꯝꯄ꯭ꯂꯤꯠ ꯎ ꯑꯗꯨꯅꯤꯗ ꯑ
ꯄꯩꯁꯥ ꯆꯡꯉꯛ ꯇꯤꯕꯒ ꯍꯥꯏꯒꯗꯃꯤ ꯍꯖꯤ ꯅꯨꯃꯤꯇꯥ ꯑ ꯏꯟꯗꯔ
ꯍꫭ ꯍꯣ ꯐꯔꯦ ꯐꯔꯦ ꯐꯔꯦ ꯊꯝꯃꯒꯦ ꯊꯝꯃꯒꯦ ꯎꯝ ꯅꯪ ꯇꯥꯎꯖꯔꯗ ꯊꯕꯛ ꯌꯥꯝ ꯆꯤꯡꯕ ꯃꯥꯜꯂꯤ ꯊꯝꯃꯦ ꯊꯝꯃꯦ
ꯎꯝ ꯍꯣꯏ